ꯎꯝ
ꯍꯂꯣ
ꯏꯇꯅ
ꯀꯥꯁ ꯂꯩꯔꯒ ꯂꯩꯌꯦ
ꯅꯨꯡꯉꯥꯏꯔꯤꯕ‌ꯣ
ꯅꯨꯉꯥꯏꯌ‌ꯦ ꯈꯪꯗ‌ꯦꯗ ꯉꯁꯤ ꯑꯁ ꯑ ꯍꯔꯤꯔꯥꯖꯖ ꯇꯔꯒ ꯄꯨꯅꯔꯒꯂꯦ
ꯎ
ꯅꯨꯉꯥꯏꯒꯔ‌ꯦ ꯉꯁꯤꯗꯤ
ꯁꯤꯁꯤꯡꯖꯨ ꯆꯃꯟꯕꯒꯤ ꯑꯣꯏꯔꯝꯅꯤꯌ‌ꯦ
ꯃꯨꯔ‌ꯣꯁꯨ ꯁꯥꯁꯨ ꯁꯥꯗ꯭ꯔꯒ ꯄꯨꯛ ꯅꯥꯏꯌ‌ꯦꯅꯦ
ꯇꯧꯕꯒꯤꯗ ꯑꯗꯨꯒꯤ
ꯍꯨꯝ
ꯉꯁꯤꯗꯤ ꯀꯔꯤꯅ ꯃꯊ‌ꯦꯜ ꯆꯥꯕ꯭ꯔꯥ
ꯉꯁꯥꯏ ꯑꯂꯨꯒ ꯒ ꯀꯣꯕꯤ
ꯃꯥꯜꯂ‌ꯦꯍꯦ
ꯍꯥꯎꯗ‌ꯦꯗ ꯀꯔꯤꯅ ꯏ ꯍꯥꯎꯇ‌ꯦ ꯆꯝꯐꯨꯠ ꯀꯨꯕꯗꯤ ꯍꯥꯎꯋ‌ꯦ ꯏꯟꯖꯥꯡ ꯐꯣꯡꯕꯤꯔꯗꯤ ꯍꯧꯎꯗꯤ
ꯎꯝ ꯁꯥꯕꯔꯥ ꯁꯗꯕꯔ‌ꯣ
ꯁꯥꯕꯨꯗꯤ ꯁꯥꯗ‌ꯦꯗ
ꯍꯧꯖꯤꯛꯇꯤ ꯌꯨꯝꯗꯔꯣ
ꯎꯝ ꯌꯨꯝꯗ ꯍꯟ ꯍꯟꯗ꯭ꯔꯦ ꯅꯥꯕꯒꯤ
ꯎꯝ
ꯍꯌꯦꯡꯁꯨ ꯀ꯭ꯂꯥꯁ ꯂꯩꯇꯕꯔꯥ ꯑꯩꯁꯨ ꯌꯨꯝ ꯍꯧꯖꯤꯛꯇꯤ ꯐꯁꯦꯔ ꯂꯥꯛꯄꯔ ꯄꯨꯊꯧꯔꯒ ꯂꯩꯌꯦ ꯅꯈꯣꯏꯗꯤ ꯁꯨꯇꯤ ꯄꯤꯗꯕ꯭ꯔꯣ ꯁꯣꯏꯕꯨ ꯀꯦ ꯆꯥꯅꯤꯡꯕ
ꯍꫭꯏ ꯄꯤꯗꯦ
ꯑꯁꯤꯗꯤ ꯅꯨꯡꯉꯥꯏꯔꯣꯏꯍꯦ
ꯎ ꯌꯨꯝꯗꯒꯤ ꯏꯁ‍꯭ꯀꯨ ꯀꯥꯕꯅꯤꯅ ꯀꯩꯁꯨ ꯀꯥꯏꯗꯦ
ꯑꯣ ꯌꯨꯝꯗꯒꯤ ꯅꯪꯗꯤ ꯀꯥꯔꯒ ꯑꯗꯨꯝ ꯆꯠꯄꯅ ꯍꯣꯏ ꯅꯪꯣꯏ ꯅꯨꯡꯉꯥꯏꯔꯝꯃꯤꯅꯦ ꯑꯣ ꯑꯇꯣꯞꯄ ꯑꯇꯣꯞꯄꯁꯤꯡꯒꯤ ꯔꯟꯒꯨꯝꯕ ꯂꯩꯕꯁꯤꯡꯅꯤꯀꯣ
ꯏꯊꯟꯗꯅꯦ
ꯎꯝ
ꯑꯩꯈꯣꯏ ꯏꯃꯥ ꯈꯛꯇ ꯂꯩꯌꯦꯕ ꯑꯗꯣ ꯑꯩꯈꯣꯏ ꯏꯃꯥ ꯊꯕꯛ ꯆꯠꯈꯤꯕꯗꯣ ꯍꯜꯂꯛꯇ꯭ꯔꯤ ꯃꯥꯗꯤ ꯅꯨꯃꯤꯠ ꯅꯨꯃꯤꯠꯀꯤ ꯂꯩꯕꯒꯤꯀꯣ
ꯎꯝ ꯋꯥꯔꯝ ꯋꯥꯔꯝꯒꯅꯤ ꯍꯦ ꯑꯗꯨꯗꯤ
ꯎꯝ ꯊꯕꯛ ꯇꯧꯅꯤꯡꯉꯥꯏ ꯂꯩꯌꯦꯅ ꯀꯥꯎꯕ ꯑꯗꯨꯒꯤ ꯅꯨꯃꯤꯠꯇ ꯄꯤꯌꯦ
ꯑꯣ ꯑꯗꯨꯒ ꯅꯪ ꯅꯨꯄꯤꯒꯨꯝꯕꯗꯤ ꯂꯩꯇꯕ꯭ꯔꯥꯅꯦ
ꯎꯝ ꯂꯩꯕꯨꯗꯤ ꯂꯩꯌꯦ ꯂꯩꯌꯦ ꯏꯅꯥꯎꯅꯨꯄꯤ ꯑꯃ
ꯎꯝ ꯅꯪꯅ ꯑꯍꯟ
ꯎꯝ ꯑ ꯑꯩꯒꯤ ꯃꯊꯛꯇ ꯁꯨ ꯅꯨꯄꯥ ꯑꯃ ꯂꯩꯌꯦ
ꯑꯣ ꯑꯣ ꯑꯗꯨ ꯅꯨꯄꯤ ꯊꯤꯈꯕ꯭ꯔꯥ
ꯊꯤꯗ꯭ꯔꯤ
ꯑꯣ ꯊꯤꯔꯣ ꯍꯥꯏꯌꫭꯅꯦ ꯑꯗꯨꯗꯤ ꯅꯈꯣꯏ ꯏꯃꯨꯡꯒꯤ ꯋꯥꯅꯤ
ꯎꯝ ꯃꯥꯗꯤ ꯂꯥꯏꯔꯤꯛ ꯀꯥ ꯑ ꯏꯁ꯭ꯀꯨꯜ ꯀꯥꯅꯤꯉꯩ ꯄꯩꯁꯥ ꯂꯩꯇꯕꯒꯤ ꯃꯥꯗꯤ ꯀꯥꯗ꯭ꯔꯦ ꯊꯕꯛ ꯇꯧꯔꯒꯥꯟ ꯂꯩꯌꯦ
ꯎꯝ
ꯑꯩꯈꯣꯏꯕꯨ ꯑꯩꯈꯣꯏ ꯑꯅꯤꯕꯨ ꯌꯦꯡꯁꯤꯜꯂꯒꯀꯣ
ꯑꯣ ꯑꯣ ꯑꯁ ꯑꯗꯨꯗꯤ ꯅꯈꯣꯏ ꯄꯥꯕꯨꯡꯗꯤ ꯂꯩꯇꯕ꯭ꯔꯥ
ꯑꯩꯈꯣꯏꯒꯤ ꯄꯥꯕꯨꯡꯒꯤ ꯈꯨꯨꯟꯗ ꯂꯥꯎ ꯇꯧꯔꯒ ꯂꯩꯌꯦ
ꯑꯣ ꯑꯣ ꯑꯣ ꯃꯤꯒꯤ ꯃꯤꯒꯤ ꯊꯕꯛ ꯇꯧꯈ꯭ꯔꯕ ꯑꯗꯨꯗꯤ
ꯎꯝ ꯑꯩꯈꯣꯏꯒꯤ ꯂꯥꯎꯁꯨ ꯈꯤꯇꯪꯁꯦ ꯁꯦꯝꯕꯤꯕ ꯂꯩꯌꯦ ꯑꯗꯨ ꯌꯦꯡꯁꯤꯟ ꯅꯤꯉꯥꯏ
ꯑꯣ ꯎꯝ ꯄꯨꯟꯁꯤꯒꯤ ꯊꯕꯛ ꯇꯧꯗꯕ ꯌꯥꯗꯕꯅꯤꯅ ꯎꯄꯥꯏ ꯂꯩꯇꯦ
ꯎꯝ
ꯇꯧꯔꯒ ꯑꯃꯨꯛ ꯑꯩꯈꯣꯏꯅ ꯇꯧꯕꯗꯣ ꯑꯩꯈꯣꯏꯅ ꯆꯥꯗꯣꯏꯅꯤꯅꯀꯣ
ꯎꯝ
ꯃꯤꯅ ꯄꯨꯔꯒ ꯆꯥꯅꯤꯡꯉꯥꯏꯗꯤ ꯂꯩꯇ꯭ꯔꯦꯔꯤꯕ ꯇꯨ ꯅꯪꯒꯤꯗꯤ ꯀꯅꯥ ꯆꯥꯛ ꯊꫭꯡꯗꫭꯏꯕ
ꯑꯩꯩꯅ ꯊꯣꯡꯗꯣꯏꯅꯦ
ꯑꯣ ꯑꯗꯣ ꯀꯔꯤ ꯃꯊꯦꯡ ꯑꯃꯨꯛ ꯊꯣꯡꯗꯣꯏꯕ
ꯈꯪꯗ꯭ꯔꯦ ꯃꯣꯏ ꯂꯩꯕꯤꯔꯛꯇ꯭ꯔꯤ
ꯑꯣ
ꯑꯩꯈꯣꯏꯒꯤ ꯏꯃꯥ ꯍꯜꯂꯛꯄꯗ ꯂꯛꯅꯤꯡꯉꯥꯏ ꯃꯥꯜꯂꯤ
ꯍꯤꯟꯖꯥꯡ ꯑꯍꯧꯕ ꯆꯥꯗꯩ ꯃꯥꯥꯟꯅꯩꯍꯦ
ꯍꯪꯗꯦ ꯆꯥꯛꯁꯨ ꯂꯩꯇꯕ ꯑꯗꯨꯒꯤ ꯃꯥ ꯂꯥꯛꯄꯗ ꯍꯪ ꯍꯔꯛꯅꯤꯉꯥꯏ ꯃꯥꯥꯜꯂꯦ
ꯑꯣ ꯅꯈꯣꯏꯅ ꯑ ꯅꯃꯥꯟꯗ ꯄꯨꯔꯛꯑꯒ ꯑꯃꯨꯛ ꯅꯧꯅ ꯊꯣꯡꯗꯣꯏꯕ
ꯎꯝ ꯁꯤꯡꯁꯨ ꯂꯩꯇꯦ
ꯑꯣ ꯑꯗꯨꯗꯤ ꯊꯦꯡꯅ ꯂꯥꯛꯆꯨ ꯉꯥꯏꯕ ꯇꯥꯔꯦꯅꯦ ꯅꯪ
ꯎꯝ
ꯎꯝ ꯅꯪ ꯒꯤ ꯏꯅꯥꯎ ꯅꯨꯨꯄꯤꯈꯣꯏꯗꯤ ꯁ꯭ꯀꯨꯜ ꯀꯥꯗꯕ꯭ꯔꯥ
ꯀꯥꯔꯒ ꯂꯩꯌꯦ
ꯎꯝ ꯃꯈꯣꯏ ꯍꯧꯖꯤꯛ ꯂꯩꯕ ꯇꯝꯄꯥꯛꯗꯔꯥ
ꯍꯨꯝ
ꯅꯈꯣꯏ ꯍꯧꯖꯤꯛ ꯂꯩꯕꯗꯣ ꯇꯝꯄꯥꯛꯇꯔꯥ ꯍꯥꯏꯕ
ꯍꯥꯏꯕꯗꯤ
ꯆꯤꯡꯗꯔ ꯅꯠꯇ꯭ꯔꯒ ꯇꯝꯄꯥꯛꯇꯔ ꯍꯥꯏꯕ
ꯆꯤꯡꯗꯅꯦ
ꯑꯣ ꯎꯝ
ꯆꯤꯡꯗ ꯁ꯭ꯀꯨꯜ ꯀꯥꯕꯅꯦ
ꯅꯨꯡꯉꯥꯏꯗꯣꯏ ꯃꯥꯂꯦ ꯆꯤꯡꯅꯗꯤ ꯀꯥꯕꯗꯤ ꯃꯤ ꯃꯤꯗꯤ ꯌꯥꯝꯕ꯭ꯔꯥꯅꯦ
ꯌꯥꯝꯗꯦꯗ ꯃꯤ ꯇꯔꯥꯒꯨꯝꯕ ꯈꯛꯇꯅꯦ ꯑꯩꯈꯣꯏ ꯀ꯭ꯂꯥꯁ
ꯑꯣ ꯑꯗꯨꯗꯤ ꯅꯨꯡꯕꯨꯗꯤ ꯅꯨꯡꯉꯥꯏꯗꯣꯏ ꯃꯥꯜꯂꯦꯍꯦ
ꯎꯝ
ꯃꯤ ꯌꯥꯝꯅꯕꯅꯤꯅ ꯁꯥꯕ ꯃꯇꯝꯅꯤ ꯃꯤ ꯌꯥꯝꯅꯤ ꯍꯦꯟꯅ ꯁꯥꯏꯌꯦꯕ
ꯎꯝ ꯍꯣꯏ
ꯑꯗꯨꯒ ꯅꯪ ꯀꯣꯂꯦꯖ ꯀꯥ ꯀꯣꯂꯦꯖ ꯀꯥꯕ ꯅꯠꯇ꯭ꯔꯥ ꯀ꯭ꯂꯥꯁ ꯀꯌꯥꯅꯣ
ꯀꯣꯂꯦꯖ ꯀꯥꯗꯦꯗꯥ ꯀꯔꯤꯒꯤ
ꯎꯝ
ꯍꯥꯏꯁ꯭ꯀꯨꯜꯒꯨꯝꯕ ꯈꯛꯇ ꯂꯩꯌꯦ ꯍꯥꯏꯁ꯭ꯀꯨꯜ ꯀꯥꯕꯒꯤ
ꯎꯝ ꯎꯝ
ꯁ꯭ꯀꯨꯜꯗꯅꯦ
ꯍꯥꯏꯁ꯭ꯀꯨꯜ ꯃꯇꯝꯅꯤ ꯅꯨꯡꯉꯥꯏ ꯑ ꯅꯨꯡꯉꯥꯏꯕꯅꯤꯍꯦ
ꯑ ꯑꯩꯈꯣꯏꯗꯤ ꯊꯦꯡꯅ ꯁ꯭ꯀꯨꯜ ꯀꯥꯕꯅꯤꯅ
ꯍꯣꯏ ꯍꯡ ꯅꯨꯡꯉꯥꯏꯕꯅꯤ
ꯑꯍꯟ ꯈꯣ ꯑꯣꯏꯈ꯭ꯔꯦ ꯀ꯭ꯂꯥꯁꯇꯤ
ꯑꯦꯍ ꯃꯤ ꯑꯃꯤꯁꯨ ꯃꯤꯁꯨ ꯑꯗꯨꯃꯥꯏꯅ ꯇꯧꯕ ꯂꯩꯕꯅꯦ
ꯑꯩꯗꯤ ꯀꯥꯔꯔꯣꯏ ꯑ ꯗꯤꯁꯌꯥꯔ ꯀꯥꯔꯒ ꯊꯕꯛ ꯑꯩꯁꯨ ꯊꯤꯈꯔꯅꯤ
ꯎꯝ ꯍꯣꯏ ꯊꯕꯛ ꯊꯤꯔꯒ ꯂꯩꯕ ꯅ ꯐꯔꯦ ꯑꯩꯈꯣꯏꯅ ꯇꯝꯅꯤꯡꯉꯥꯏꯔꯁꯨ ꯑꯗꯨꯝ ꯇꯝꯔꯁꯨ ꯊꯕꯛꯇꯤ ꯐꯪꯗꯣꯏꯅꯝꯕ ꯅꯠꯇꯦꯗꯅ
ꯎꯝ ꯑꯈꯣꯏꯗꯤ ꯄꯩꯁꯥꯁꯨ ꯂꯩꯇ꯭ꯔꯦ ꯑꯩꯈꯣꯏꯗꯤ
ꯍꯣꯏ ꯑꯗꯨꯒꯤ ꯊꯕꯛ ꯊꯤꯔꯒ ꯂꯩꯕꯅ ꯐꯔꯦ ꯑꯗꯨ ꯑꯣꯏꯔꯁꯨ ꯊꯕꯛꯀꯁꯨ ꯄꯩꯁꯥꯅ ꯆꯪꯕꯅꯤꯅ ꯈꯪꯗ꯭ꯔꯦꯗ
ꯋꯥꯔꯁꯨ ꯊꯤꯗ꯭ꯔꯗꯤ ꯌꯥꯗ꯭ꯔꯦ ꯑꯗꯨꯒꯤ
ꯑꯗꯨꯅꯦ ꯊꯕꯛ ꯊꯅꯤꯉꯥꯏꯁꯨ ꯄꯩꯁꯥ ꯀꯩꯅꯣꯝꯃ ꯇꯧꯔꯁꯨ ꯄꯩꯁꯥ
ꯎꯝ
ꯄꯩꯁꯥ ꯄꯩꯁꯥ ꯈꯛꯇꯪꯉꯥꯏꯔꯦ ꯄꯨꯟꯁꯤꯁꯦ ꯋꯥꯔꯦꯗꯀꯣ
ꯑꯗꯨꯅꯦ ꯍꯤꯅꯤꯡ ꯗꯔꯦ
ꯍꯤꯕꯗ ꯋꯥꯔꯦ ꯂꯥꯏꯔꯕ ꯃꯆꯥꯅꯤꯅ
ꯌꯥꯝꯗꯤ ꯈꯔ ꯐꯔꯝꯒꯅꯤꯑꯩꯈꯣꯏꯒꯨꯝꯕ
ꯆꯞ ꯃꯥꯟꯅꯩꯗ ꯐꯔꯦ ꯍꯥꯏꯅꯤꯡꯉꯥꯏꯁꯨ ꯂꯩꯇꯦꯗ ꯂꯩꯥꯏꯔꯕ ꯎ ꯀꯩꯅꯦ
ꯍꯤꯟ ꯁꯨ ꯍꯤꯟ ꯅꯤꯡꯗꯔꯦ
ꯑꯗꯨꯅꯦ ꯋꯥꯟ ꯃꯟ ꯕꯒꯤ
ꯁꯤꯕꯁꯨ ꯌꯥꯗꯕꯒꯤ ꯑꯗꯨꯝ ꯍꯤꯡꯅ ꯂꯩꯕꯅꯦ
ꯑꯗꯨꯅꯦ ꯁꯤꯅꯤꯉꯥꯢ ꯃꯇꯝ ꯌꯧꯗꯕꯒꯤ
ꯎꯝ
ꯅꯠꯇ꯭ꯔꯗꯤ ꯉꯁꯥꯏꯗꯒꯤ ꯍꯥꯏꯌꯣ ꯆꯤꯔꯝꯒꯣꯏ ꯍꯥꯏ
ꯄꯣꯝꯄꯤꯔꯝꯗ꯭ꯔꯗꯤ ꯐꯥꯒꯗꯕ
ꯀꯔꯤ ꯍꯥꯏꯕ
ꯐꯒꯤꯇꯧꯅꯤ ꯅꯡ ꯗꯤ ꯀ꯭ꯔꯤ ꯇꯔꯒ ꯏꯕ꯭ꯔꯥ
ꯍꯥꯏ ꯑꯩꯁꯨ ꯀ꯭ꯂꯥꯁ ꯍꯜꯂꯜꯂꯒ ꯍꯧꯖꯤꯛ ꯁꯍꯟꯕꯒꯤ ꯐꯝꯂꯒ ꯂꯩꯌꯦ ꯅꯣꯡꯃꯗꯤ ꯀꯣꯏꯔꯛꯑꯣ ꯑꯗꯨꯅ ꯅꯪꯁꯨ
ꯎ ꯈꯪꯗꯔꯦ ꯀꯩꯗꯧ ꯊꯕꯛ ꯆꯤꯡꯕꯒꯤ ꯊꯕꯛ ꯇꯧꯗ꯭ꯔꯗꯤ ꯆꯥꯅꯤꯡꯉꯥꯏ ꯂꯩꯗꯕꯒꯤ ꯏꯝ ꯂꯩꯗꯅꯂꯥ ꯂꯩꯔꯔꯣꯏꯕꯒꯔꯥ ꯈꯪ
ꯎꯝ ꯑꯗꯨ ꯑꯣꯏꯔꯁꯨ ꯅꯣꯡꯃ ꯆꯨꯇꯤ ꯂꯩꯐꯝ ꯇꯝꯅꯀꯣ
ꯎꯝ ꯏꯃꯥꯅꯊꯕꯛ ꯆꯠꯂꯒ ꯋꯥꯂꯒ ꯍꯜꯂꯛꯄꯗ ꯆꯥꯛ ꯊꯣꯡꯕꯤꯗ꯭ꯔꯗꯤ
ꯍꯣꯏ ꯍꯣꯏ
ꯃꯥꯅ ꯊꯕꯛ ꯆꯠꯂꯒ ꯑꯗꯨ ꯝ ꯊꯣꯡꯒꯗꯣ
ꯎꯝ ꯎꯝ ꯋꯥꯠ ꯍꯦꯟꯅ ꯋꯥꯗꯣꯏꯅꯦꯕ ꯎꯝ ꯑꯩꯈꯣꯏꯅ ꯄꯨꯔꯒ ꯑꯩꯈꯣꯏꯅ ꯊꯣꯡꯗꯣꯏꯕ ꯃꯈꯣꯏꯁꯨ ꯈꯔꯗꯤ ꯅꯨꯡꯉꯥꯏꯗꯨꯅ
ꯎꯝ ꯃꯥꯅ ꯊꯕꯥꯛ ꯆꯠꯂꯦ ꯏꯟꯖꯥꯡꯒꯨꯝꯕ ꯂꯩꯔꯛꯀꯅꯤꯅ ꯂꯩꯔꯒ ꯊꯣꯡꯒꯅꯤ ꯑꯗꯨꯗꯤ ꯋꯥꯏꯑꯦ ꯍꯥꯏꯕꯒꯤ
ꯍꯣꯏ ꯍꯣꯏ
ꯆꯥꯛ ꯊꯣꯡꯕꯁꯨ ꯋꯥꯕꯅ
ꯎꯝ ꯆ ꯍꯣꯏ ꯑꯗꯨ ꯁꯥꯕ ꯃꯇꯝꯗꯤ ꯂꯣꯏꯔꯦꯀꯣ
ꯎ ꯌꯥꯖ ꯄꯥꯏꯗ ꯄꯥꯏ ꯅꯈꯣꯏꯗ
ꯎꯝ
ꯆꯥꯛ ꯊꯣꯡꯕ ꯂꯣꯏꯔꯒ ꯏꯟꯖꯥꯡꯁꯨ ꯊꯣꯡꯒꯅꯤꯃꯥꯏꯗ
ꯎꯝ ꯍꯣꯏ ꯏ ꯇꯝꯕꯤꯌꯦ ꯅꯨꯡꯃꯗꯤ ꯅꯨꯡꯉꯥꯏꯍꯦ ꯑꯗꯨ ꯁꯥꯕ ꯇꯝꯕꯤ ꯂꯣꯏꯔꯦ ꯅꯈꯣꯏꯗꯤ ꯕꯣꯜꯒꯨꯝꯕꯗꯤ ꯌꯦꯡꯗꯕ꯭ꯔꯥ
ꯍ
ꯕꯣꯜꯒꯨꯝꯂ ꯁꯅꯥꯗꯦꯗꯥ
ꯃꯔꯛ ꯃꯔꯛꯇ ꯌꯦꯡꯅꯌꯦ ꯃꯤꯒꯤ ꯌꯨꯝꯗ ꯆꯠꯂꯒ
ꯑꯣ ꯍꯥꯏꯕꯗꯤ ꯃꯥꯏꯒꯨꯝꯕ ꯂꯥꯛꯇ꯭ꯔꯕ ꯀꯔꯤ ꯇꯧꯕꯅꯣ
ꯃꯥꯏ ꯂꯥꯛꯄ꯭ꯔꯁꯨ ꯑꯩꯈꯣꯏꯒꯤ ꯂꯩꯀꯥꯏ ꯑꯃꯗꯀꯣ ꯏꯅꯥ ꯈꯨꯨꯟꯕ ꯑꯃ ꯂꯩꯌꯦꯕ ꯑꯗꯨꯒꯤ ꯃꯥꯏ ꯅꯠꯇ꯭ꯔꯁꯨꯣ ꯁꯣꯂꯥꯏꯒꯤ ꯑꯗꯨꯝ ꯌꯦꯉꯦ ꯕꯦ ꯇꯔꯤ ꯂꯩꯏꯕꯒꯤ
ꯎꯝ ꯄꯨꯂꯞ ꯌꯦꯡꯕꯅ ꯅꯨꯡꯉꯥꯏꯕꯅꯤꯍꯦ
ꯑꯩꯈꯣꯏꯁꯨ ꯉꯔꯥꯡ ꯇꯔ ꯆꯠꯂꯒ ꯌꯦꯡꯉꯦ
ꯑꯣ ꯑꯣ
ꯅꯪ ꯀꯅꯥꯕꯨ ꯁꯄꯣꯠ ꯇꯧꯕꯅꯣ ꯍꯦ
ꯑꯩꯗꯤ ꯐ꯭ꯔꯥꯥꯟꯁ ꯇ
ꯑꯥ
ꯄꯣꯔꯇꯨꯒꯜꯇ ꯄꯣꯔꯇꯨꯒꯜꯗꯤ ꯁꯤꯈꯔꯦ
ꯑꯗꯨ ꯐ꯭ꯔꯟꯁꯇꯤ ꯍꯤꯡꯉꯦ ꯅꯠꯇ꯭ꯔꯥ
ꯎꯝ ꯐꯔꯥꯟꯁ ꯁꯥꯟꯅꯗꯣꯏꯅꯦ ꯎꯝ ꯍꯌꯦꯡ ꯍꯌꯦꯡ ꯂꯣꯏꯔꯒ ꯍꯌꯦꯡ ꯊ‌ꯣꯛꯄꯗ ꯑꯗꯨ ꯎꯝ
ꯍꯌꯦꯡ ꯑꯔꯖꯦꯟꯇꯤꯅꯥꯒ ꯏꯪꯂꯦꯟ ꯍꯥꯏꯕ꯭ꯔꯥ ꯀꯔꯤꯅꯣ
ꯍꯌꯦꯡ ꯑꯔꯖꯦꯟꯇꯤꯅꯥꯒꯤ ꯐꯔꯥꯟꯁ ꯁꯥꯟꯅꯕ ꯂꯣꯏꯔꯒ ꯅꯨꯃꯤꯠ ꯑꯅꯤ ꯂꯣꯏꯔꯒ ꯁꯥꯟꯅꯗꯣꯏꯅꯤ ꯐ꯭ꯔꯥꯟꯁ ꯀ ꯏꯪꯂꯦꯟ
ꯎꯝ
ꯐ꯭ꯔꯥꯟꯁ ꯅꯠꯇꯦ ꯐ꯭ꯔꯦꯟꯁꯒ ꯏꯁꯄꯦꯟꯒ ꯁꯥꯟꯅꯗꯣꯏꯅꯦ ꯑꯗꯨꯒ ꯑꯥꯔꯖꯦꯟꯇꯤꯅꯥꯒ ꯏꯪꯂꯦꯟ ꯅꯦꯛꯁꯇ ꯁꯥꯟꯅꯗꯣꯏꯅꯤ ꯁꯦꯃꯤ ꯐꯥꯏꯅꯦꯜ ꯁꯦꯃꯤ ꯐꯥꯏꯅꯦꯜ ꯀꯥꯔꯈꯦ
ꯑꯣ ꯑꯗꯣ ꯃꯈꯣꯏ ꯍꯧꯖꯤꯛ ꯁꯦꯃꯤ ꯐꯥꯏꯅꯦꯜ ꯀꯥꯕꯗꯣ ꯑꯃꯨꯛ ꯉꯝꯗꯤ ꯐꯥꯏꯅꯦꯜ ꯑꯣꯏꯗꯧ ꯃꯥꯜꯂꯦꯀꯣ
ꯎꯝ ꯄꯣꯠ ꯇꯥꯏꯝ ꯈꯛꯇꯅꯤꯅ